ꯑꯣ
ꯌꯥꯏꯐꯔꯕ ꯅꯨꯃꯤꯠꯁꯤꯗ ꯀꯩꯗꯧꯔꯤꯒ ꯀꯩꯗꯧꯔꯤꯒꯦ ꯀꯩꯗꯧꯔꯤꯒꯦ ꯇꯥꯕ꯭ꯔꯣ ꯇꯥꯕ꯭ꯔꯣ
ꯇꯥꯏꯌꯦ ꯆꯥꯛ ꯆꯥꯔꯕ꯭ꯔꯣ
ꯆꯥꯔꯦꯗ ꯍꯧꯖꯤꯛꯇ ꯆꯥꯛ ꯇꯣꯛꯇ ꯉꯥꯏꯔꯤ
ꯀꯔꯤ ꯌꯦꯟꯁꯥꯡ ꯆꯥꯏ ꯍꯧꯒꯠꯂꯦ ꯆꯥꯛ ꯊꯣꯡꯒꯦ ꯇꯧꯋꯦ
ꯀꯔꯤ ꯃꯊꯦꯜꯅꯣ ꯀꯔꯤ ꯃꯊꯦꯜ ꯇꯧꯒꯦ ꯍꯥꯏꯕꯅꯣ
ꯉꯁꯤꯗꯤ ꯏꯁ꯭ꯀ꯭ꯋꯥꯁ ꯁꯝꯄꯨꯠ ꯐꯨꯠꯀꯦꯗ
ꯑꯗꯨꯅ ꯍꯥꯎꯕꯅꯦꯗ ꯀꯥꯡꯉꯧ ꯀꯥꯡꯉꯧ ꯑꯃꯒ ꯇꯧꯔꯒꯀꯣ
ꯌꯦꯔꯨꯝꯒꯨꯝꯕ ꯑꯗꯨꯒ ꯀꯥꯉꯧ ꯇꯧꯗ‍꯭ꯔꯁꯨ ꯃꯣꯔꯣꯛ ꯃꯦꯞꯄ ꯑꯗꯨꯝ ꯆꯥꯔꯒ ꯑꯗꯨꯝ ꯍꯥꯎꯕꯅꯦꯗ
ꯆꯥꯛ ꯆꯥꯔꯕ ꯅꯪꯗꯤ
ꯆꯥꯔꯦ ꯍꯧꯖꯤꯛꯅ ꯆꯥꯔꯦ
ꯀꯔꯤ ꯃꯊꯦꯟ ꯆꯥꯔꯨꯔꯦ
ꯉꯁꯤꯁꯦ ꯍꯋꯥꯏ ꯃꯪꯒꯟꯅꯦ ꯌꯦꯟꯗꯦꯝꯅꯦ ꯄꯨꯟꯅ ꯆꯥꯏ
ꯌꯦꯟꯗꯦꯝꯗꯤ ꯀꯔꯥꯏꯗ ꯐꯪꯕ꯭ꯔꯣ
ꯕꯖꯥꯔꯗꯩ ꯂꯧꯔꯤꯅꯤꯗ ꯂꯨꯄꯥ ꯇꯔꯥꯒꯤ
ꯂꯨꯄꯥ ꯇꯔꯥꯒꯤ ꯀꯌꯥ ꯄꯤꯕ꯭ꯔꯣ ꯌꯦꯟꯆꯥꯛ ꯐꯪꯕ꯭ꯔꯣ ꯄꯥꯛ ꯄꯥꯛ ꯇꯔꯥꯒꯤ
ꯌꯥꯝ ꯍꯣꯡꯉꯦ ꯌꯦꯟꯗꯦꯝꯁꯦ ꯌꯥꯝꯅ ꯁꯥꯡꯉꯒꯀꯣ ꯌꯥꯝ ꯆꯥꯎꯔꯒ ꯄꯤꯁ ꯃꯔꯤ ꯄꯤꯁ ꯇꯔꯨꯛ ꯄꯤꯁ ꯇꯔꯨꯛ ꯄꯤꯌꯦ ꯄꯤꯁ ꯑꯃꯗꯤ ꯆꯥꯒ꯭ꯔꯦ ꯄꯤꯁ ꯑꯍꯨꯝꯅ ꯏꯃꯥꯟꯅꯕ ꯈꯣꯏꯒꯤ
ꯒꯤ ꯃꯅꯥꯛ ꯅꯛꯅꯕ꯭ꯔꯣ
ꯑꯩꯈꯣꯏ ꯃꯅꯥꯛꯇ ꯂꯧꯕꯅꯦꯗ
ꯌꯥꯝ ꯍꯣꯡꯉꯤꯅꯦ
ꯂꯨꯄꯥ ꯇꯔꯥ ꯇꯔꯥ ꯈꯛꯇꯅꯤꯅꯦ ꯌꯥꯝ ꯍꯣꯡꯉꯦ ꯍꯧꯖꯤꯛ ꯍꯣꯡꯉꯤꯁꯦ ꯁꯧꯒ꯭ꯔꯤ ꯍꯣꯡꯉꯦ ꯌꯦꯟꯗꯦꯝ ꯍꯣꯡꯉꯦ ꯑꯍꯥꯎꯕ ꯉꯥꯛꯇꯅꯤꯅꯦ ꯑꯩꯗꯤ
ꯉꯥ ꯑꯀꯪꯕ ꯊꯥꯗꯔꯒ ꯊꯣꯡꯉꯨꯅꯦ
ꯑꯩꯗꯤ ꯃꯃꯜ ꯇꯥꯡꯕꯁꯦ ꯌꯥꯝ ꯆꯥꯗꯦꯗ ꯃꯃꯜ ꯍꯣꯡꯕ ꯍꯛꯆꯥꯡꯗꯁꯨ ꯀꯥꯟꯅꯕ ꯁꯧꯒ꯭ꯔꯤꯒꯨꯝꯕ ꯌꯦꯟꯗꯦꯝꯒꯨꯝꯕ ꯀꯔꯤ ꯍꯥꯏꯁꯤꯔꯥ ꯈꯪꯗꯦ ꯍꯋꯥꯏ ꯑꯁꯥꯡꯕꯤꯗꯨꯒ
ꯎꯝ ꯉꯁꯤꯗꯤ ꯀꯥꯏ ꯆꯠꯇꯣꯏꯅꯣ
ꯑꯩ ꯉꯁꯤ ꯀꯩꯅꯣꯗ ꯆꯠꯂꯅꯤ ꯀꯩꯅꯣꯗ ꯆꯠꯀꯅꯤ ꯊꯕꯛ ꯑꯃꯗ ꯆꯠꯂꯒ ꯑꯃꯨꯛ ꯍꯜꯂꯛꯀꯅꯤꯗ
ꯄꯨꯡ ꯀꯌꯥꯗ
ꯕꯖꯥꯔ ꯔꯣꯝꯗ
ꯄꯨꯨꯡ ꯀꯌꯥꯗ ꯆꯠꯇꯣꯏꯅꯣ
ꯉꯥꯏꯍꯥꯛ ꯂꯩꯔꯒ ꯉꯥꯏꯍꯥꯛ ꯂꯩꯔꯒ ꯆꯠꯀꯅꯤ
ꯅꯣꯏ ꯁꯥꯥꯏꯕꯨ ꯎꯅꯕ ꯆꯠꯇꯣꯏꯔꯣ
ꯍꯥ ꯑꯩꯁ ꯀꯥꯏꯗꯅꯣꯗ ꯊꯕꯛ ꯊꯕꯛ ꯆꯠꯂꯤꯌꯦ ꯃꯣꯏ ꯊꯕꯛ ꯆꯠꯂꯤꯌꯦ
ꯁꯥꯏ ꯎꯟꯅꯕ ꯆꯠꯒꯗꯧꯕ ꯃꯥꯜꯂꯦꯗ
ꯀꯗꯥꯏꯗꯒꯤ ꯑꯗꯨꯒꯨꯝꯕ ꯃꯇꯝ ꯐꯪꯗꯦꯗ ꯑꯩꯈꯣꯏꯗꯤ ꯃꯤ ꯃꯥꯁꯨ ꯊꯕꯛ ꯆꯤꯟꯕ ꯑꯩꯁꯨ ꯊꯕꯛ ꯆꯤꯟꯕ ꯁꯥꯏ ꯎꯟꯅꯕꯒꯤ ꯋꯥꯔꯤꯗꯤ ꯑꯁ ꯀꯥꯏꯗꯅꯣꯗ
ꯅꯣꯡ ꯆꯨꯕ꯭ꯔꯣ ꯅꯨꯡꯁꯥ ꯁꯥꯕ꯭ꯔꯣ
ꯅꯣꯡꯗꯤ ꯅꯣꯡ ꯁꯦ ꯆꯨꯋꯦ ꯍꯥꯏꯒꯗ꯭ꯔꯥ ꯆꯨꯗꯦ ꯍꯥꯏꯒꯗ꯭ꯔꯥ ꯈꯪꯗꯦꯅꯦ ꯈꯤꯇꯪ ꯈꯤꯇꯪꯗꯤ ꯆꯨꯔꯛꯄ ꯃꯥꯜꯂꯦ
ꯎꯝ ꯋꯤꯟꯗꯣꯗꯒꯤꯗꯤ ꯈꯔ ꯍꯦꯟꯅ ꯆꯥꯕ ꯊꯣꯛꯣꯡꯑꯅꯤꯒꯤꯗꯤ ꯈꯔ ꯄꯤꯛꯄ ꯍꯥꯏꯕ ꯋꯥꯔꯤꯗꯣ
ꯑꯝ ꯃꯥꯅꯦ
ꯉꯔꯥꯡ ꯅꯨꯡꯗꯥꯡ ꯕꯣꯜꯌꯦꯡꯕꯁꯤꯗꯤ ꯑꯁ ꯅꯨꯉꯥꯏꯍꯦ ꯑꯁ ꯅꯨꯡꯉꯥꯏ
ꯑꯁ
ꯁꯤꯗ ꯐꯝꯗꯦꯗ ꯀꯩꯕꯥ
ꯄ꯭ꯂꯦꯗꯣ ꯌꯦꯡꯕꯗ ꯌꯥꯝ ꯅꯨꯡꯉꯥꯏꯗꯦꯕ
ꯏꯁ ꯄ꯭ꯂꯦꯗꯨꯗꯤ ꯐꯖꯩꯌꯦ ꯆꯟꯗꯕ ꯆꯟꯗꯕ ꯆꯟꯕ ꯉꯝꯗꯕ
ꯄ꯭ꯂꯦꯗꯣ ꯑꯩꯉꯣꯟꯗ ꯑꯩ ꯑꯩꯒꯤꯗꯤ ꯌꯥꯝ ꯐꯖꯗꯦꯗ
ꯐꯖꯩꯍꯦ ꯅꯪ ꯐꯨꯜ ꯃꯦꯁ ꯌꯦꯡꯕ꯭ꯔꯣꯅꯦ
ꯐꯨꯜ ꯃꯦꯁ ꯂꯣꯏ ꯌꯦꯡꯕꯅꯤ
ꯑꯗꯨꯝ ꯐꯖꯩꯁꯤꯗꯤ
ꯑꯦꯇꯦꯛꯇꯣ ꯃꯣꯏ ꯑꯅꯤ ꯀꯟꯅ ꯇꯧꯕ ꯉꯝꯗꯦꯕ
ꯑꯩꯅ ꯍꯥꯏꯕꯅꯤꯅꯦ
ꯑꯇꯩ ꯑꯗꯨꯝ ꯐꯖꯗ꯭ꯔꯦ ꯕꯣꯔꯒꯤꯔꯤ ꯈꯛꯇ ꯑꯅꯤꯃꯛ ꯆꯥꯅ ꯑꯅꯤꯃꯛ ꯑꯇꯩꯗꯣ ꯑꯗꯨꯝ
ꯑꯥ
ꯌꯥꯗꯦꯅꯦ ꯂꯝꯃꯤꯟ ꯌꯃꯜ ꯍꯥꯏꯕꯗꯨ ꯌꯥꯝ ꯁꯣꯏꯔꯦꯕ ꯉꯔꯥꯡꯗꯣ
ꯑꯗꯨ ꯃꯥꯁꯦ ꯉꯝꯗꯕꯒꯤꯅꯦꯕ ꯇꯧꯕ ꯉꯝꯗꯕꯒꯤꯅꯦꯕ ꯃꯥ ꯄꯥꯏꯔꯒ ꯑꯗꯨꯝ ꯄꯥꯏꯕ ꯃꯤꯗꯣ ꯃꯥ ꯆꯠꯄꯒ ꯂꯩꯕꯗꯣ ꯌꯥꯝ ꯍꯩꯕ ꯅꯣꯅꯣ ꯃꯦꯟ ꯃꯦꯟꯗꯁꯅ ꯆꯞꯄꯗꯣ
ꯍꯝ
ꯃꯥ ꯉꯝꯗꯦꯕ ꯉꯔꯥꯡ ꯅꯨꯡꯗꯥꯡꯁꯤꯀꯣ ꯑꯩꯅ ꯑ ꯑꯩꯅ ꯈꯟꯕꯁꯦ ꯑꯍꯝ ꯐꯔꯅꯟꯗꯁ ꯐꯔꯅꯟꯗꯁ ꯕ꯭ꯂꯣꯅꯣ ꯐꯔꯅꯟꯗꯁꯇꯣ ꯁꯤꯜꯕꯥꯗꯣ ꯑꯗꯨ ꯆꯪꯉꯕ ꯄꯣꯔꯇꯨꯒꯜ ꯀꯩꯅꯣꯁꯦ ꯔꯣꯅꯥꯜꯗꯣꯁꯦ ꯁꯞꯁꯇꯤꯗ ꯂꯩꯔꯕ ꯑꯗꯨꯝ ꯀꯥꯈ꯭ꯔꯅꯤ ꯁꯣꯏꯕꯒꯤꯅꯦꯕ ꯃꯣꯏꯅ ꯑꯗꯨꯝ ꯔꯣꯅꯥꯜ ꯀꯩꯅꯣꯗꯨꯁꯨ ꯅꯣꯡꯅ ꯃꯦꯟꯗꯁꯇꯁꯨ ꯉꯝꯗ꯭ꯔꯒ ꯑꯗꯨꯝ ꯊꯣꯛꯈ꯭ꯔꯦ ꯐꯔꯁꯥꯞ ꯇꯥꯗ꯭ꯔꯤꯉꯩꯗ
ꯑ ꯕ꯭ꯂꯦꯛ ꯕ꯭ꯂꯦꯛ ꯅꯨꯄꯥꯗꯨꯔꯣ
ꯍꯣꯏ ꯑꯗꯨ ꯃꯦꯟ ꯗꯤꯐꯦꯟꯁꯇ ꯑꯣꯏꯗꯣꯏꯅꯦꯕ
ꯑꯗꯨ ꯅꯨꯄꯥ ꯊꯧꯕꯒꯤꯁꯨ ꯑꯗꯨꯒ ꯑꯗꯨ ꯅꯨꯄꯥ ꯀꯔꯤ ꯌꯥꯗꯕꯒꯤ ꯁꯦꯝ ꯍꯥꯟꯂꯨꯔꯕꯅꯦ ꯌꯥꯝ ꯃꯦꯟ ꯑꯣꯏꯔꯤꯗꯣ
ꯃꯥꯅꯦ ꯑꯗꯨꯒꯤꯅꯦ ꯃꯥ ꯌꯥꯎꯔꯝꯃꯗꯤ ꯐꯒꯗꯧꯕ ꯑꯗꯨ ꯗꯤꯐꯦꯟꯁ ꯗꯤꯐꯦꯟꯁ ꯀꯥꯡꯕꯨꯒꯤ ꯑꯁꯣꯏꯕꯅꯦꯕ ꯂꯥꯁꯇ ꯆꯟꯈꯤꯕꯗꯨꯗꯤ
ꯎꯝ ꯃꯤ ꯑꯅꯧ ꯑꯅꯧꯕ ꯈꯥꯛꯗ ꯆꯪꯅꯔꯛꯄꯗꯣ ꯀꯔꯤ ꯅꯥꯕꯒꯤꯔꯣ ꯑꯗꯨ ꯅꯨꯄꯥꯗꯨ ꯕ꯭ꯂꯦꯛ ꯅꯨꯄꯥꯗꯣ
ꯃꯁꯜ ꯏꯟ ꯖꯨꯔꯤ ꯑꯣꯏꯕ ꯃꯥꯜꯂꯦ ꯑꯁ ꯅꯨꯡꯉꯥꯏꯇꯦ
ꯔꯣꯅꯦꯜꯗꯣꯒꯤꯗꯃꯛꯇꯤ ꯈꯜꯂꯒ ꯀꯣ ꯌꯥꯝ ꯅꯨꯡꯉꯥꯏꯇꯦꯕ
ꯑꯁꯦꯡꯕ ꯍꯥꯏꯔꯗꯤꯀꯣ ꯔꯣꯅꯥꯜꯗꯣꯁꯦ ꯁꯞꯁꯤ ꯁꯞꯁꯇꯤꯇ꯭ꯌꯨꯠꯇ ꯂꯩꯔꯗꯤ ꯍꯥꯟꯅ ꯖꯣ ꯐꯤꯂꯤꯛꯁ ꯆꯪꯉꯦ ꯑꯗꯨꯒ ꯕꯦꯟ ꯗꯤꯟꯍꯥ ꯄꯥꯏꯔꯦ ꯑꯗꯨꯒ ꯁꯤꯜꯕꯥꯗꯣ
ꯎꯝ
ꯁꯤꯜꯕꯥꯗꯨ ꯈꯪꯉꯤꯀꯣ ꯄꯤꯛꯄꯗꯣ ꯈꯔ ꯅꯦꯝꯕꯗꯣ ꯃꯣꯏ ꯍꯥꯟꯅ ꯆꯪꯉꯝꯃꯗꯤꯀꯣ ꯑꯁ ꯁꯣꯏꯗ꯭ꯔꯕꯅꯤ ꯆꯪꯕ ꯉꯝꯒꯗꯧꯕ ꯔꯣꯅꯥꯜꯗꯣꯗꯤ ꯕꯣꯜ ꯄꯥꯏꯗ꯭ꯔꯦꯕ ꯃꯥ ꯃꯊꯟꯇ ꯁꯦꯝꯕ ꯍꯩꯇ꯭ꯔꯦꯕ
ꯎꯝ
ꯑꯗꯨ ꯂꯥꯁꯇ ꯆꯪꯍꯜꯂꯒ ꯃꯥꯕꯨ ꯆꯪꯍꯟꯒꯗꯧꯕꯅꯦꯕ ꯔꯣꯅꯥꯜꯗꯨꯕꯨꯁꯦ ꯑꯩꯅ ꯑꯗꯨꯝ ꯈꯜꯂꯒ ꯀꯩꯅꯣ ꯇꯧꯔꯒꯥꯗ ꯃꯣꯏ ꯑꯗꯨꯝ ꯇꯧꯔꯛꯇꯕꯁꯤꯗꯤ ꯅꯨꯡꯉꯥꯏꯇꯦꯍꯦ ꯑꯩꯗꯤ ꯔꯣꯅꯦꯜꯗꯣ ꯀꯥꯡꯒꯨ ꯄꯣꯔꯇꯨꯒꯜ ꯀꯥꯈꯤꯁꯅꯣꯅ ꯈꯜꯂꯒꯂꯩꯕ ꯁ꯭ꯄꯦꯟꯗꯤ ꯉꯝꯗ꯭ꯔꯦꯕ ꯉꯔꯥꯡ ꯅꯨꯡꯗꯥꯡ ꯇꯧꯒꯗꯧꯕꯗꯣ ꯑꯅꯤꯗꯣ ꯇꯔꯥ ꯑꯅꯤꯗꯣ ꯌꯥꯃꯜꯒ ꯀꯩꯅꯣꯗꯣ ꯀꯔꯤ ꯁꯤꯗꯔꯥ ꯑꯝꯐꯥꯎ ꯌꯥꯗ꯭ꯔꯦꯕ ꯇꯧꯕ ꯉꯝꯗ꯭ꯔꯦꯕ
ꯎꯝ ꯂꯥꯃꯤꯟ ꯌꯥꯃꯜ ꯍꯥꯏꯕ ꯅꯨꯄꯥꯗꯣ ꯉꯔꯥꯡꯗꯤ ꯌꯥꯗꯕꯅꯤ ꯃꯗꯥꯎ ꯐꯥꯝꯃꯟꯕꯒꯤ ꯂꯥꯁꯗ ꯆꯟꯕꯒꯤ ꯋꯥꯅꯦꯕ
ꯎꯝ
ꯄ꯭ꯂꯦ ꯌꯥꯝ ꯊꯤꯑꯦꯕ
ꯍꯧꯖꯤꯛꯁꯦ ꯌꯦꯡꯒꯗꯧꯔꯤꯁꯤ ꯐ꯭ꯔꯥꯟꯁ ꯐ꯭ꯔꯥꯟꯁꯗꯤ ꯀꯥꯒꯗꯧꯕ ꯃꯥꯜꯂꯦꯕ ꯍꯟꯗꯛꯁꯦ
ꯍꯥꯏ ꯍꯥꯏꯒꯦ ꯐ꯭ꯔꯥꯟꯁꯀꯨꯝꯕ ꯐ꯭ꯔꯥꯟꯁ ꯀꯥꯕ ꯌꯥꯏ ꯃꯣꯔꯣꯛꯀꯣ ꯀꯥꯕ ꯌꯥꯏ ꯏꯪꯂꯟ ꯀꯥꯕ ꯌꯥꯏ ꯑꯁꯤ ꯑꯍꯨꯝꯗꯅꯦ ꯑꯩꯅ ꯌꯦꯡꯉꯤꯁꯦ ꯑꯇꯩꯗꯤ ꯌꯦꯡꯗꯦ
ꯑꯩꯅ ꯈꯜꯂꯤꯁꯦ ꯐ꯭ꯔꯥꯟꯁ ꯀꯥꯕ ꯀꯥꯒꯅꯤ ꯑꯥꯔꯖꯦꯟꯇꯤꯅꯥ ꯀꯥꯒꯅꯤ
ꯑꯥꯔꯖꯦꯟꯇꯤꯅꯥꯁꯨ ꯀꯥꯕ ꯌꯥꯏ ꯃꯗꯥꯎ ꯐꯔꯗꯤ ꯕꯦꯜꯖꯤꯌꯝꯒ ꯀꯩꯅꯣ ꯁꯥꯟꯅꯕ ꯀꯥꯟꯗ ꯀꯩꯅꯣ ꯀꯥꯔꯗꯤ ꯀꯂꯣꯝꯕꯤꯌꯥꯒ
ꯏꯖꯤꯞꯁꯤꯅꯦ ꯉ ꯉꯁꯤ ꯁꯅꯥꯒꯗꯧꯕꯁꯦ
ꯑꯗꯨꯗꯤ ꯁꯣꯏꯗꯕꯤꯗ ꯀꯥꯈ꯭ꯔꯅꯤ ꯑꯥꯔꯖꯦꯟꯇꯤꯅꯥꯒꯤꯗꯤ ꯏꯖꯤꯞꯕꯨꯨꯗꯤ ꯂꯣꯏ ꯀꯥꯈ꯭ꯔꯅꯤ ꯑꯗꯨ ꯑꯃꯨꯛ ꯇꯧꯒꯗꯕ ꯂꯩꯗꯅ
ꯕꯦꯜ ꯕꯦꯜꯖꯤꯌꯥꯝꯒ ꯁꯥꯟꯅꯗꯣꯏꯔꯣ
ꯑꯣ ꯑꯗꫭ ꯁꯥꯟꯅꯔꯀꯥꯟꯗ ꯈꯪꯒꯅꯦꯕ
ꯍꯧꯖꯤꯛ ꯐꯤꯛꯆꯔ ꯊꯣꯛꯇ꯭ꯔꯤꯕꯣ ꯍꯩꯖꯤꯛ ꯏꯖꯤꯞꯀꯤ ꯃꯇꯨꯡ ꯁꯅꯥꯒꯗꯧꯕꯁꯦ
ꯊꯣꯛꯈ꯭ꯔꯕꯅꯦ ꯊꯣꯛꯈ꯭ꯔꯕꯅꯦ ꯁ꯭ꯋꯤꯖꯔꯂꯦꯟꯒ ꯀꯂꯣꯝꯕꯤꯌꯥꯒ ꯑꯉꯝ ꯑꯉꯝꯕꯗꯣ ꯑꯗꯨ ꯄꯥꯏꯔꯅꯤ
ꯁ꯭ꯋꯠꯖꯔꯂꯟꯒ ꯀꯂꫭꯝꯕꯤꯌꯥ
ꯑꯥ ꯑꯗꯨ ꯑꯉꯝ ꯑꯉꯝꯕꯗꯣ ꯇꯧꯗꯣꯏꯅꯦꯕ ꯑꯗꯨꯗ ꯑꯩꯅ ꯈꯟꯕꯁꯤꯅ ꯂꯩꯍꯧꯗꯧ ꯃꯥꯟꯕ ꯍꯥꯏꯕꯗꯤ ꯑꯥꯔꯖꯦꯟꯇꯤꯅꯥꯁꯦ ꯗꯤꯐꯦꯟꯁꯁꯦ ꯈꯔ ꯁꯣꯟꯕꯒꯨꯝ ꯇꯧꯋꯦꯕ
ꯗꯤꯐꯦꯟꯗꯔꯗꯤ ꯌꯥꯗꯕꯅꯤ
ꯃꯒꯤ ꯃꯣꯏ ꯄ꯭ꯔꯦꯁꯔ ꯆꯥꯔꯛꯑꯀꯥꯟꯗ ꯀꯩꯅꯣ ꯆꯥꯕ ꯌꯥꯏꯑꯕ ꯑꯩꯅ ꯈꯟꯕꯁꯦ ꯁꯤꯅꯤ ꯑꯩꯅ ꯀꯣꯛꯁꯦ ꯊꯥꯗꯗꯦꯗ ꯁꯣꯝꯗ ꯑꯩꯅ ꯊꯥꯗꯔꯤꯁꯤꯅ ꯃꯣꯔꯣꯛ ꯀꯣꯛꯑꯒ ꯃꯣꯔꯣꯀꯣ ꯀꯟꯇ꯭ꯔꯤ ꯃꯆꯥ ꯑꯗꯨꯒ ꯐ꯭ꯔꯥꯟꯁ ꯑꯦ ꯏꯪꯂꯥꯟꯒ ꯏꯪꯂꯟꯁꯦ ꯑꯗꯨꯝ ꯌꯥꯏꯑꯕ ꯃꯗꯥꯎ ꯍꯟꯗꯛꯀꯤꯁꯦ ꯃꯗꯥꯎ ꯑꯗꯨꯝ ꯌꯥꯏꯑꯕ ꯃꯣꯏ ꯏꯁꯇ꯭ꯔꯥꯏꯛ
ꯃꯣꯔ ꯁ ꯁ꯭ꯋꯤꯖꯔꯂꯦꯟꯒ ꯕꯦꯜꯖꯤꯌꯝ ꯕꯣꯏ ꯑꯅꯤ ꯀꯥꯕꯗ ꯑꯗꯨꯝ ꯊꯦꯡꯅꯒꯅꯤ ꯍꯥꯏꯔ
ꯍ
ꯑꯗꯨ ꯑꯣꯏꯔꯗꯤ ꯑꯥꯔꯖꯦꯟꯇꯤꯅꯥ ꯀꯥꯒꯗꯕ ꯆꯥꯟꯁ ꯂꯩꯔꯦꯅꯦ
ꯁ꯭ꯋꯤꯖꯔꯂꯦꯟꯒ ꯕꯦꯜꯖꯤꯌꯝ ꯁꯥꯟꯅꯗꯅ
ꯎꯝ
ꯑꯗꯨꯁꯤꯅ ꯑꯉꯝ ꯑꯉꯝꯕ ꯑꯗꯣ ꯀꯩꯅꯣ ꯏꯖꯤꯞꯀ ꯑꯥꯔꯖꯦꯟꯇꯤꯅꯥꯒ ꯄꯥꯗꯣꯏꯅꯦꯕ ꯑꯉꯝ ꯑꯉꯝꯕꯟꯗꯣ ꯉꯝꯕ ꯉꯝꯕꯗꯣ
ꯑꯗꯨ ꯑꯣꯏꯕ ꯇꯥꯔꯗꯤ ꯁ꯭ꯋꯤꯗꯦꯟꯒ ꯃꯣꯏ ꯕꯦꯖꯝꯒꯤꯗꯤ ꯀꯥꯒꯅꯤꯗ ꯑꯥꯔꯖꯦꯟꯇꯤꯅꯥ
ꯑꯗꯨꯗꯅꯦ ꯌꯦꯡꯗꯣꯏꯁꯦ
ꯀꯥꯒꯅꯤ
ꯑꯗꯨ ꯂꯣꯏꯔꯀꯥꯟꯗ ꯀꯩꯅꯣ ꯑꯃꯨꯛ ꯇꯧꯒꯅꯤ ꯑꯗꯨ ꯂꯣꯏꯔꯀꯥꯟꯗ ꯏꯪ ꯅꯣꯔꯋꯦꯒ ꯏꯪꯂꯟꯒ ꯑꯉꯝꯕ ꯑꯉꯝꯕ ꯀꯥꯕꯗꯣ ꯑꯗꯨꯗ ꯑꯃꯨꯛ ꯇꯧꯗꯣꯏꯅꯦ ꯃꯣꯏꯅ
ꯅꯃ ꯍꯂꯦꯟ ꯀꯥꯡꯄꯨꯗꯨꯔꯥ ꯍꯣꯔꯦꯟ ꯅꯨꯄꯥꯗꯨꯔ
ꯑ ꯇꯥꯕ꯭ꯔꯣ
ꯇꯥꯏꯌꯦ ꯇꯥꯏꯌꯦ
ꯉꯁꯤ ꯑꯁ ꯑꯌꯨꯛꯀꯤꯗꯨꯁꯨ ꯌꯥꯝꯅ ꯐꯖꯕ ꯑꯣꯏꯗꯦꯗ ꯑꯩꯅ ꯈꯟꯕꯗ ꯀꯩꯅꯣꯒ ꯁꯥꯟꯅꯕꯗꯣ ꯌꯨ ꯑꯦꯁ ꯍꯦꯒꯤꯗꫭ
ꯌꯨ ꯑꯦꯁ ꯑꯦꯒꯤꯗꯤ ꯏꯁꯕꯨ ꯁꯥꯟꯅꯕ ꯍꯥꯏꯇꯕ ꯀꯟꯇ꯭ꯔꯤꯅꯤ ꯀꯩꯅ
ꯎꯝ
ꯐ꯭ꯔꯥꯟꯁꯒ ꯀꯅꯥ ꯀꯅꯥ ꯊꯦꯡꯅꯗꯣꯏꯅꯣ
ꯉꯁꯤꯔꯣ ꯂꯩꯇ‌ꯦ ꯐ꯭ꯔꯥꯟꯁꯀ ꯊꯦꯡꯅꯒꯗꯧꯔꯤꯁꯦ ꯃꯣꯔꯣꯛꯀꯣꯒ ꯊꯦꯡꯅꯗꯣꯏꯅꯦ
ꯃꯣꯔꯣꯀꯣꯗꯤ ꯐꯖꯕ꯭ꯔꯕ꯭ꯂꯦ ꯑꯩ ꯌꯦꯡꯗꯔꯦ
ꯐꯖꯕꯅꯦ ꯃꯦꯠꯁꯇꯤ
ꯀꯥꯒꯗꯧꯕꯕꯐꯝ꯭ꯔꯣ ꯐ꯭ꯔꯥꯟꯁꯅ
ꯑꯗꯣꯡ ꯃꯥꯟꯕ ꯍꯟꯗꯛꯁꯦ ꯌꯥꯝ ꯐꯖꯩꯑꯕ
ꯑꯗꯨ ꯑꯣꯏꯔꯁꯨ ꯐ꯭ꯔꯥꯟꯁꯀꯤꯗꯤ ꯑꯗꯨꯝ ꯌꯥꯕꯅꯦꯕ ꯌꯥꯔꯒ ꯂꯩꯕ ꯇꯤꯝꯅꯦꯕ ꯐ꯭ꯔꯥꯟꯁꯁꯤ
ꯁꯊꯪꯗꯦꯗ ꯐ꯭ꯔꯥꯟꯁꯇꯨ ꯅꯍꯥꯟ ꯌꯥꯝ ꯅꯣꯛꯄꯒꯨꯝ ꯇꯧꯋꯦꯗ
ꯑꯗꯨ ꯑꯣꯏꯔꯁꯨ ꯃꯣꯏꯗꯤ ꯌꯥꯕꯨꯗꯤ